ꯍꯜꯂꯣ ꯎꯝ ꯀꯩꯗꯧꯔꯝꯃꯤꯅꯣ
ꯑꯁ ꯂꯥꯏꯔꯤꯛ ꯁꯨꯝ ꯄꯥꯔꯝꯕꯅꯤꯗ
ꯎꯝ ꯈꯔ ꯑꯗꯨꯝ ꯊꯦꯡ ꯇꯨꯝꯃꯝꯅꯤꯀꯣ ꯂꯥꯏꯔꯤꯛ ꯂꯥꯏꯔꯤꯛ ꯄꯥꯏꯔꯣ ꯅꯠꯇ꯭ꯔꯒ ꯀꯩꯗꯧꯏꯅꯣ
ꯑꯁ ꯂꯥꯏꯔꯤꯛ ꯄꯥꯔꯝꯕꯅꯤ ꯍꯟꯗꯛꯇꯤ ꯀꯩꯅꯣ ꯇꯧꯗ ꯌꯥꯔꯦ ꯅꯦꯠ ꯐꯥꯎꯗ ꯌꯥ ꯂꯥꯏꯔꯤꯛꯁꯨꯨꯝ ꯄꯥꯔꯝꯕꯅꯦ ꯀꯩ ꯏꯟꯖꯥꯡ ꯆꯥꯔꯒꯦ ꯅꯪꯗꯤ
ꯏꯟꯖꯥꯡꯖꯦ ꯀꯩꯅꯣ ꯇꯧꯔꯦ ꯑ ꯏꯟꯖꯥꯡꯗꯣ ꯊꯣꯡꯒꯨꯝꯁꯦꯅ ꯏꯃꯥꯟꯅꯕꯁꯦ ꯕꯦꯁꯤꯅ ꯑꯃꯒ ꯂꯩ ꯃꯥꯒ ꯇꯧꯔꯒ ꯑꯥꯗ ꯍꯣꯇꯦꯜꯗ ꯑꯣꯏꯟ ꯆꯥꯔꯨꯔꯦ ꯑꯩꯈꯣꯏ
ꯑꯣ ꯕꯦꯁꯀꯤ ꯍꯥꯏꯖꯦ ꯃꯣꯏꯔꯥꯡꯒꯤ ꯑꯃ ꯃꯃꯤꯠ ꯃꯃꯤꯠ ꯈꯔ ꯁꯣꯛꯄ ꯏꯁꯄꯦꯛ ꯑꯊꯥꯕ ꯎꯞꯄꯥ ꯅꯨꯄꯥꯗꯨ ꯅꯠꯇ꯭ꯔꯣ
ꯑꯣ ꯍꯣ ꯍꯣꯏ ꯃꯣꯔꯥꯡ ꯂꯩꯀꯥꯏꯗꯩꯗꯣ
ꯎꯝ ꯃꯥꯗꯤ ꯃꯥꯗꯤ ꯂꯥꯏꯕꯦꯔꯤ ꯃꯥꯗꯤ ꯍꯣꯠꯅꯕ ꯌꯥꯝ ꯀꯟꯕ ꯃꯥꯜꯂꯦ ꯂꯥꯏꯕ꯭ꯔꯦꯔꯤꯗ ꯌꯥꯝ ꯇꯣꯏ ꯇꯣꯏ ꯆꯠꯄ ꯎꯏ
ꯆꯠꯄꯅꯦ ꯑꯗꯨꯝ ꯑꯥꯗ ꯂꯥꯏꯔꯤꯛ ꯄꯥꯕꯅꯦ
ꯎꯝ ꯑꯗꯨ ꯅꯪꯗꯤ ꯆꯠꯇ꯭ꯔꯣ ꯀꯩꯅꯣ
ꯑꯩꯗꯤ ꯆꯠꯇꯦ ꯑꯩ ꯍꯣꯁꯇꯦꯜꯗꯣ ꯍꯣꯁꯇꯦꯜ ꯑꯗꯨꯝ ꯄꯥꯏ ꯑꯩꯗꯤ ꯑꯥꯗ ꯄꯥꯕꯗꯣ ꯂꯥꯏꯕ꯭ꯔꯤ ꯆꯠꯄꯗꯣ ꯁꯨꯝ ꯐꯝꯖꯤꯜꯂ ꯂꯩꯕꯗꯣ ꯑꯃꯨꯛ ꯇꯨꯝꯅꯤꯡꯉꯛꯑꯦꯅ ꯍꯦꯛꯇ ꯍꯥꯏꯗꯤ ꯈꯤꯇꯪ ꯂꯥꯎꯅꯖꯨ ꯄꯥꯅꯤꯡꯉꯛꯄꯗꯣ ꯌꯥꯗꯦꯅ ꯇꯞꯅ ꯂꯩꯅꯕꯅꯤꯅ ꯑꯇꯩ ꯅꯨꯡꯉꯥꯏꯇꯦꯗ ꯃꯥꯏ ꯍꯣꯁꯇꯦꯜꯗ ꯑꯗꯨꯝ ꯄꯥꯏꯗ
ꯎꯝ ꯑꯗꯨ ꯄꯥꯗꯤ ꯄꯥꯕ꯭ꯔꯣ ꯅꯪꯕꯨ ꯇꯁꯦꯡꯅ
ꯄꯥꯏꯍꯦ ꯄꯥꯗꯅꯕꯨ ꯑꯦꯃꯦ ꯂꯣꯏꯔꯤ ꯅꯠꯇ꯭ꯔꯣ
ꯎꯝ ꯑꯗꯣ ꯉꯁꯤ ꯃꯦꯟ ꯐꯤꯠ ꯌꯦꯡ ꯆꯠꯄ꯭ꯔꯣ ꯀꯃꯥꯏ ꯇꯧꯒꯦ
ꯃꯦꯟ ꯐꯤꯠꯀꯥ ꯆꯠꯇꯦꯗ ꯃꯣꯏ ꯃꯦꯟ ꯐꯤꯠꯇꯣ ꯌꯥꯗꯦ ꯃꯦꯅꯦꯖꯃꯦꯟ ꯁꯤꯟꯕ ꯍꯩꯇꯦꯅ ꯆꯠ ꯆꯠꯂꯣꯏꯅ ꯆꯠꯇꯕꯅꯤ ꯑꯩ
ꯎꯝ
ꯃꯃꯥꯡꯒꯤ ꯃꯃꯥꯡ ꯃꯦꯟ ꯐꯤꯠꯇꯣ ꯑꯗꯨꯗꯩ ꯁꯥꯎꯅꯤꯡꯗꯅ ꯆꯠꯇꯕꯅꯤꯗ
ꯑꯁ ꯈꯪꯗꯦ ꯃꯃꯥꯡ ꯃꯦꯟ ꯐꯤꯠꯇꯨꯗꯤ ꯒꯥꯔꯤꯒꯖꯦ ꯄꯨꯔꯥ ꯄꯔꯦꯡ ꯁꯥ ꯂꯦꯡꯉꯦ ꯀꯩꯅꯣꯕꯧ ꯂꯦꯡꯕꯗꯨꯅ ꯍꯟꯗꯛꯀꯤꯗꯤ ꯑꯩꯅ ꯉꯁꯥꯏ ꯊꯕꯛ ꯆꯠꯂꯨꯕꯒꯤ ꯊꯧꯖꯜꯂꯛꯄꯗꯨꯕꯨ ꯒꯥꯔꯤꯗꯨꯕꯨ ꯀꯩꯅꯣꯗ ꯂꯣꯏꯔꯦ ꯑ ꯇ꯭ꯔꯥꯐꯤꯛ ꯑꯥꯏꯂꯦꯟ ꯕꯧ ꯌꯧꯗ꯭ꯔꯦ ꯃꯣꯏ ꯒꯥꯔꯤꯗꯨꯗꯤ ꯉꯁꯤꯒꯤꯗꯨꯗꯤ
ꯑꯩꯗꯤ ꯒꯥꯔꯤ ꯎꯗꯦꯅꯦ ꯉꯁꯤꯒꯤ ꯑꯩꯈꯣꯏ ꯉꯁꯥꯏ ꯊꯧꯗꯣꯛ ꯊꯧꯖꯤꯟ ꯇꯧꯕꯗꯨ ꯒꯥꯔꯤ ꯌꯥꯝ ꯀꯟ ꯎꯗꯦꯅꯦ
ꯎꯝ ꯒꯥꯔꯤ ꯃꯤ ꯌꯥꯝ ꯊꯤ ꯌꯥꯝꯗꯦꯗ ꯍꯥꯟꯅꯒꯤꯗꯨꯗꯤ ꯀꯔꯤꯛ ꯀꯔꯤꯛ ꯀꯔꯤꯛ ꯏꯟꯅꯕꯅꯤꯀꯣ ꯀꯃꯥꯏ ꯇꯧꯔꯤꯅꯣ ꯈꯪꯗꯦ ꯃꯣꯏ ꯃꯦꯅꯦꯖꯃꯦꯟ ꯇꯤꯝꯗꯣ
ꯃꯃꯥꯡ ꯆꯍꯤꯒꯗꯤ ꯒꯥꯔꯤ ꯊꯧꯕꯝ ꯂꯩꯇꯕꯅꯦꯕ ꯍꯥꯏꯕ ꯁꯥꯡꯅ ꯀꯩꯅꯣ ꯇꯧ ꯆꯤꯛ ꯀꯩꯗꯧꯔꯕꯅꯣ ꯈꯪꯗꯦ ꯒꯥꯔꯤ ꯑꯝꯇ ꯂꯩꯇꯦ ꯑꯗꯒꯤ ꯍꯣꯝꯂꯦꯟ ꯁꯦꯀ꯭ꯌꯨꯔꯤꯇꯤꯅ ꯉꯥꯛꯏꯅꯦꯅ ꯇꯧꯔꯤꯗꯣ ꯊꯤꯡꯒꯗꯧꯕ ꯖꯒꯥꯗꯣ ꯊꯤꯡꯗ꯭ꯔꯦ ꯊꯤꯡꯒꯗꯧ ꯖꯥꯒꯥ ꯊꯤꯡꯉꯦ ꯑꯗꯒꯤ ꯒꯥꯔꯤ ꯃꯥꯡꯉꯤ ꯃꯥꯡꯉꯤ ꯍꯥꯏꯗꯣ ꯐꯖꯅ ꯒ꯭ꯔꯥꯎꯟ ꯑꯝꯗ ꯐꯖꯅ ꯄꯤꯕꯤꯔ ꯂꯣꯏꯔꯦ ꯑ ꯃꯣꯏ ꯇꯤꯛꯀꯦꯠ ꯀꯛꯈ꯭ꯔ ꯂꯣꯏꯔꯦ ꯑꯗꯨꯒ
ꯎꯝ
ꯑꯗꯨ ꯒꯥꯔꯤ ꯃꯥꯡꯉꯀꯥꯟꯗꯗꯤ ꯃꯥꯡꯉꯦ ꯍꯥꯏꯗꯣꯏꯕ ꯑꯗꯨꯝ ꯃꯥꯏ ꯇꯧꯋꯦꯕ ꯑꯗꯨꯅ ꯃꯦꯅꯦꯖꯃꯦꯟꯗ ꯌꯥꯗꯦ ꯑꯗꯨ ꯃꯃꯥꯡꯁꯨ ꯑꯥ ꯃꯦꯅꯦꯖꯃꯦꯟ ꯍꯩꯇꯦ ꯃ ꯑꯦꯚꯔꯇꯤꯁꯃꯦꯟ ꯀꯀꯥꯗ ꯀꯩꯅꯣ ꯇꯥꯏ ꯃꯦꯅꯦꯖꯃꯦꯟ ꯑꯗꯗꯒꯤ ꯀꯩꯀꯥ ꯑꯗꯨꯝ ꯐꯅ ꯍꯥꯞꯄ ꯑꯗꯣ ꯃꯣꯏꯗꯤ ꯍꯩꯇ꯭ꯔꯦ ꯃꯃꯥꯡꯁꯨ ꯑꯥ ꯏꯁꯩꯅꯦ ꯏꯁꯩ ꯁꯤꯜꯂꯦꯅ ꯁꯤꯜꯂꯦ ꯑꯗꯨꯒꯗꯤ ꯂꯣꯏꯔꯦ ꯑ ꯐꯖꯕꯈꯩꯅꯣ ꯑꯝꯇ ꯁꯟꯈ꯭ꯔꯦ ꯏꯝ ꯀ ꯇꯧ ꯑꯗꯨꯝ ꯂꯪꯒꯦꯅ
ꯀꯟꯁꯔ ꯀꯟꯁꯔ ꯑꯗꯨꯝ ꯇꯧꯕꯅꯦ ꯑꯗꯣ ꯍꯟꯗꯛꯇꯤ ꯄꯩꯁꯥ ꯏꯩ ꯂꯩꯇ꯭ꯔꯕꯣ ꯈꯪꯗꯦ ꯃꯣꯏ ꯍꯟꯗꯛꯇꯤ ꯃꯇꯝ ꯏꯁꯩ ꯑꯣꯏꯅ ꯇꯧꯔꯦ ꯁꯨꯝ ꯎꯠꯇꯝꯍꯣꯏ ꯄꯨꯁꯄꯥꯅꯤ ꯍꯣꯏ ꯂꯥꯛꯍꯧꯋꯦ
ꯐꯁꯅꯠꯇ
ꯑ
ꯏꯁꯄꯣꯟꯁꯔ ꯇꯧꯔꯛꯇꯕꯗꯤꯀꯣ ꯏꯁꯄꯣꯟꯁꯔꯗꯨ ꯇꯧꯔꯛꯏꯅꯦ ꯎꯝꯜꯂꯧꯦ ꯈꯜꯂꯕ ꯀꯩꯅꯣ
ꯇꯃꯥꯏ ꯇꯔꯣꯗꯦꯗꯣ ꯏꯁꯩꯥ ꯌꯦꯡ ꯏꯁꯩ ꯌꯦꯡꯅꯒꯤ ꯏꯁꯩ ꯍꯧꯅꯤ ꯇꯧꯋꯗꯨꯁꯨ ꯃꯤꯁꯨ ꯑꯝꯇ ꯌꯥꯎꯍꯧꯗꯦ ꯀꯃꯥꯏꯅ ꯇꯧꯔꯤꯗꯧꯦ ꯀꯅꯥꯅ ꯁꯔ ꯀꯅꯥꯅ ꯀꯥꯗꯣꯏꯅꯣ ꯈꯪꯒꯦ
ꯌꯥꯅ ꯇꯥꯗꯦ
ꯂꯣꯏ ꯍꯅꯈ꯭ꯔꯦꯗ ꯎ ꯏꯁꯩꯗꯣ ꯑꯩ ꯉꯁꯥꯏ ꯑꯉꯥꯡ ꯑꯃ ꯂꯧꯗ ꯆꯉꯗ ꯂꯣꯏ ꯊꯥꯟꯅꯈ꯭ꯔꯦ
ꯎꯝ ꯑꯩꯁꯨ ꯄꯣꯠ ꯂꯣꯏꯁꯟꯕ ꯏꯃꯥꯟꯅꯕꯒꯤ ꯃꯣꯏꯒꯤ ꯏꯁꯇꯣꯜ ꯐꯝꯕꯩ ꯄꯣꯠ ꯂꯣꯏꯁꯟꯕ ꯌꯥꯎꯔꯨꯏꯅꯦ ꯑꯗꯨꯗ ꯑꯣ ꯊꯦꯡꯅꯕ ꯃꯤ ꯑꯌꯥꯝꯕ ꯂꯣꯏ ꯍꯥꯟꯅꯈ꯭ꯔꯦꯗ ꯑꯩꯅ ꯒꯥꯔꯤ ꯑꯩꯅ ꯒꯥꯔꯤ ꯊꯧꯖꯟꯕꯗꯨꯗ
ꯃꯣꯏꯒꯤ ꯁꯥꯟꯅꯄꯣꯠ ꯑꯦꯅꯤꯃꯦꯒꯤ ꯁꯥꯟꯅꯄꯣꯠ ꯌ ꯌꯣꯟꯕꯒꯤ ꯐꯝꯃꯤ
ꯃꯅꯕ ꯕꯤꯀꯝ ꯍꯥꯏꯅ ꯑꯃ ꯂꯩ ꯃꯁꯛ ꯈꯤꯇꯪ ꯊꯤꯕ ꯃꯥꯂ ꯊꯧꯕ ꯍꯥꯏꯩꯅ ꯇꯧꯝꯒ ꯑꯗꯨꯒ ꯃꯣꯏ ꯐꯝꯃꯦꯅ ꯑꯗꯨꯒꯤ ꯃꯣꯏ ꯄꯣꯠ ꯆꯩꯗꯣ ꯑꯩ ꯒꯥꯔꯤꯗ ꯍꯥꯞꯄ ꯄꯒ ꯍꯣꯟꯗꯣꯛꯄ ꯑꯃꯨꯛ ꯑꯣ ꯑꯩꯅ ꯗꯛ ꯊꯧꯖꯤꯟꯕꯁꯦ ꯃꯣꯏ ꯍꯣꯝꯂꯦꯟ ꯁꯦꯀꯌꯨꯔꯤꯇꯤ ꯅꯨꯄꯥꯒꯅ ꯇꯤ ꯇꯤ ꯇꯤ ꯈꯣꯡꯉꯛꯦ ꯑꯗꯨꯒ ꯀꯥꯏꯊꯔꯛꯎꯒꯥꯏ ꯑꯩꯅ ꯁꯤ ꯏꯁꯇꯣꯜꯒꯤ ꯄꯣꯠ ꯍꯣꯏ ꯑꯣꯀꯦ ꯑꯩꯈꯣꯏ ꯂꯧꯕ ꯆꯠꯄꯅꯦ ꯍꯥꯏ ꯑꯣ ꯑꯆꯧ ꯑꯆꯧ ꯑꯧ ꯆꯪꯅꯤ ꯍꯥꯎ ꯇꯔ ꯃꯣꯏ
ꯃꯑꯣꯡꯒ ꯂꯣꯏ ꯃꯥꯜꯍꯧꯅꯦ ꯁꯟ ꯒ꯭ꯂꯥꯁꯀ ꯎꯨꯞꯁꯜꯂꯒ
ꯎꯝ ꯑꯉꯥꯡ ꯃꯁꯨ ꯉꯥꯛꯇꯅꯤꯗꯧꯗꯅ
ꯎꯝ
ꯄꯨꯔꯥ ꯃꯣꯏ ꯈꯜꯂꯤꯁꯦ ꯀꯩꯅꯣꯅꯤ ꯀꯩ ꯍꯥꯏꯅꯤ ꯌꯥꯝ ꯊꯤꯅ ꯑꯦꯁ ꯄꯤ ꯖꯤ ꯍꯥꯏꯗꯤ ꯂꯩꯗꯅ ꯑꯦꯁ ꯄꯤ ꯖꯤꯒꯥꯏ ꯑꯦꯁ ꯄꯤ ꯖꯤ ꯀꯥꯏꯅ ꯄ꯭ꯔꯥꯏꯝ ꯃꯤꯅꯤꯁꯇꯔꯒꯤ ꯀꯩꯅꯣꯒ ꯑꯗꯨꯃꯥꯏꯅ ꯈꯜꯂꯤꯦ ꯃꯣꯏ ꯀꯣꯛꯇꯨꯗ
ꯎꯝ
ꯃꯣꯏꯅ ꯑꯣꯏꯔꯤꯁꯦ ꯀꯩꯅꯣꯅꯤꯁꯦ ꯀꯥꯎꯔꯃ
ꯅꯪ ꯅ ꯁꯥꯏꯌꯦ ꯊꯥꯡꯦꯠ ꯂꯩꯗꯅꯦ
ꯑ ꯊꯥꯡ ꯆꯂꯦ
ꯇꯃꯥꯏ ꯆ ꯑꯗꯨ ꯇ
ꯍꯗꯤ ꯅꯨꯡꯉꯥꯏ ꯉꯁꯥꯏ ꯋꯦꯗꯔꯗꯨꯁꯨ ꯑꯗꯨꯝ ꯁꯥꯕ ꯅꯠꯇꯕꯅꯤꯅ ꯅꯣꯡ ꯊꯤ ꯊꯤꯔꯤ ꯊꯤꯔꯤ ꯀꯥꯔꯒ ꯌꯥꯝ ꯅꯨꯡꯉꯥꯏ
ꯑꯗꯥ ꯅꯣꯡ ꯆꯨꯕ꯭ꯔꯣ
ꯅꯣꯡꯁꯦ ꯆꯨꯗꯦꯗꯣ ꯃꯀꯨ ꯃꯀꯨ ꯈꯔ ꯁꯨꯔꯝꯃꯦ ꯑꯗꯒꯤ ꯆꯨꯈꯤꯗ꯭ꯔꯦ ꯑꯁ ꯄ꯭ꯔꯥꯕꯤꯟ ꯅꯣꯏꯒꯤ ꯃꯣꯏꯗ ꯆꯥꯕꯗꯨꯁꯨ ꯈꯥꯕꯩ ꯏꯁꯤꯡꯗꯣ ꯀꯩꯅꯣ ꯇꯧꯋꯦ ꯍꯥꯏꯕ ꯃꯣꯏꯗꯣ ꯂꫭꯛꯇꯥꯛꯀꯤ ꯏꯁꯤꯡ ꯂꯣꯏ ꯄꯨꯝꯍꯧꯔꯦ ꯄꯨꯝꯅꯝꯅꯝꯃꯤ ꯏꯁꯤꯡꯗꯣ ꯃꯣꯏ ꯑꯃ ꯀꯩꯅꯣꯗꯩ ꯁꯦꯟꯗꯦꯛꯛꯇꯩ ꯆꯤꯡꯈꯠꯂꯒ ꯇꯧꯕꯗꯣ ꯑꯃ ꯕꯦꯁꯤꯟꯗ ꯊꯥꯗꯕꯗꯣ ꯇꯦꯞꯇ ꯊꯥꯗꯕꯗꯣ ꯏꯁꯤꯡ ꯂꯣꯏ ꯄꯨꯝꯅꯝ ꯅꯝꯃꯦ ꯑꯗꯨꯅ ꯃꯣꯏ ꯖꯥꯔ ꯖꯥꯔ ꯑꯃ ꯗꯥꯏꯔꯦꯛ ꯄꯤꯕꯗꯣ ꯂꯣꯏꯁꯤꯜꯂꯦ ꯀꯣꯟꯕꯨꯗꯤ ꯑꯩꯅ ꯀꯣꯟꯅ ꯆꯥ ꯂꯣꯏꯔ ꯃꯇꯨꯡ ꯄꯝꯅꯝ ꯄꯝꯅꯝ ꯅꯝꯕ ꯏꯁꯤꯡꯗꯨ ꯐꯦꯡꯕꯅꯦ
ꯀꯩꯅꯣꯗꫭ ꯑꯗꯨ ꯂꫭꯏ ꯇꯁꯜ ꯂꯩꯔ ꯐꯨꯝꯗꯤ ꯈꯩꯏꯗꫭ
ꯍꯣꯏ ꯍꯣꯏ ꯆꯔꯥꯡ ꯐꯨꯝꯗꯤꯒꯩ ꯂꯣꯏ ꯄꯠꯊꯔꯛꯄꯒꯤ ꯄꯨꯝꯕ ꯇꯥꯏꯃꯤꯡ ꯆꯍꯤ ꯑꯃꯗ ꯑꯗꯨꯝ ꯊꯣꯛ ꯅꯤꯅ ꯄꯨꯝꯅꯝ ꯅꯝꯍꯧꯔꯦ ꯑꯗꯥꯒꯤ ꯃꯣꯏ ꯁꯪꯒꯥꯗꫭ ꯈꯪꯗꯦ ꯌꯥꯝ ꯊꯤꯅ ꯅꯪꯅꯅ ꯑꯃꯒ ꯑꯃꯒ ꯁꯪ ꯑꯃꯒ ꯑꯃꯒ ꯌꯥꯝ ꯊꯤꯅ ꯅꯛꯅꯅ ꯂꯩ ꯍꯧꯏ ꯍꯥꯏꯗꯤ ꯑꯁꯣꯝꯗꯒꯤ ꯍꯤꯔꯝꯗꯣ ꯃꯣꯏ ꯍꯤꯔꯝ ꯐꯨꯝꯗꯤ ꯂꯣꯏ ꯐꯨꯜꯂꯕꯅꯤꯅ ꯁꯣꯝꯗ ꯂꯣꯏꯅ ꯍꯥꯏꯗꯣꯛꯅꯔꯛꯄꯅꯤꯅ ꯌꯥꯝ ꯊꯤꯅ ꯅꯪꯅ ꯁꯪ ꯁꯪ ꯑꯃꯒ ꯑꯃꯒ ꯌꯥꯝ ꯊꯤꯅ ꯅꯪꯅ ꯅꯪꯅ ꯂꯩꯍꯣꯏ
ꯃꯤ ꯂꯥꯛꯄ ꯍꯟꯊꯔꯝ ꯃꯥꯅꯤ
ꯈꯪꯗꯦꯗ ꯃꯣꯏ ꯁꯪꯗꯣ ꯉꯁꯥꯏ ꯑꯩꯈꯣꯏꯅ ꯀꯟꯅ ꯏꯟꯖꯥꯡ ꯊꯣꯡꯉꯤꯉꯩꯗ ꯃꯣꯇꯣꯔ ꯕꯣꯔꯠ ꯑꯍꯨꯝ ꯇꯧꯔ ꯆꯤꯡꯉꯦ ꯐꯅꯌꯥꯝꯗꯤ ꯏꯪꯊꯣꯛꯑꯦ ꯃꯣꯏ ꯁꯨꯝ ꯃꯣꯏ ꯁꯪ ꯁꯪ ꯑꯩꯈꯣꯏ ꯉꯁꯥꯏ ꯁꯪ ꯃꯅꯤꯡꯗꯩ ꯆꯪꯉꯦ ꯁꯪ ꯃꯃꯥꯡꯗꫭ ꯐꯨꯟꯗꯅ ꯑꯗꯨꯁꯨ ꯂꯣꯏ ꯏꯟꯊꯣꯛꯈ꯭ꯔꯦ ꯑꯗꯣ ꯑꯌꯥꯝꯕ ꯈ꯭ꯋꯥꯏ ꯎꯝ ꯍꯣꯏ ꯃꯇꯥꯏꯋꯥꯗ ꯂꯩꯍꯧꯔꯦ ꯑꯃꯨꯛ ꯏꯟꯊꯣꯛꯑꯒ ꯃꫭꯇꫭꯔ ꯕꯣꯔꯠ ꯑꯍꯨꯝ ꯇꯧꯔ ꯑꯁ ꯑꯗꯨꯒꯤ ꯃꯈꯣꯟꯗꯨ ꯇꯥꯅꯤꯡꯗꯕꯁꯤꯗꯤꯟ ꯑꯦꯟꯖꯥꯡ ꯊꯣꯡꯕ ꯍꯧꯕꯩ ꯁꯦꯝ ꯁꯦꯝꯕꯗꯒꯤ ꯇꯧꯕꯗꯨꯅ ꯏꯟꯖꯥꯡ ꯂꯣꯏꯕꯁꯤ ꯇꯧꯕꯗꯨꯗꯗꯤ ꯇꯥꯅꯤꯡꯗꯕꯅ ꯑꯩꯗꯤ
ꯅꯣꯏ ꯌꯥꯎ ꯌꯥꯎꯅ ꯆꯤꯡꯉꯦ ꯃꯣꯏꯅ
ꯍꯥꯥ
ꯅꯣꯏ ꯌꯥꯎ ꯌꯥꯎꯅ ꯑꯗꯨꯝ ꯆꯤꯡꯉꯤꯔ ꯁꯪꯗꯝ ꯅꯣꯏ ꯂꯩ ꯂꯩꯅ ꯑꯗꯨꯝ
ꯑꯗꯨꯝ ꯆꯤꯡꯉꯦ ꯅꯣꯝꯃꯦ ꯑꯗꯨꯝ ꯆꯠꯂꯦ ꯁꯪꯗꯣ ꯈꯣꯏꯌꯥꯎ ꯌꯥꯎꯅ
ꯎ ꯎꯝ ꯅꯨꯡꯁꯤꯠ ꯌꯥꯝ ꯁꯤꯠꯈꯩꯕꯔ ꯃꯣꯏ ꯄꯨꯂꯞ ꯀꯨꯝꯁꯤꯟꯅꯈꯔꯤꯗꯨꯕꯨ
ꯑꯥ ꯑꯗꯨꯃꯥꯏꯅ ꯁꯤꯠꯀꯤ ꯃꯥꯜꯂꯦ ꯐꯨꯝꯗꯣ ꯂꯣꯏꯅ ꯁꯨꯝꯂꫭꯝꯗꯩ ꯅꯨꯡꯁꯤꯠꯅ ꯄꯨꯔꯛꯑꯒ ꯃꯣꯏ ꯍꯥꯟꯅ ꯂꯝꯕꯤꯗꯣ ꯄꯨꯂꯞ ꯐꯨꯝꯖꯤꯟꯈ꯭ꯔꯦꯗꯅ ꯑꯗꯨꯒꯤ ꯆꯠꯌꯥ ꯗꯦꯗꯅ ꯌꯥꯝ ꯊꯤ ꯁꯥꯡꯉꯦ ꯑꯩꯈꯣꯏꯁ ꯃꫭꯇꫭꯔ ꯕꫭꯔꯠ ꯇꯣꯡꯉꯤꯗꫭꯉꫭ ꯑꯁ ꯋꯥꯔꯛꯄꯁꯤ ꯇꯣꯡꯃꯟꯗꯅ ꯑꯩꯈꯣꯏ ꯑꯩꯈꯣꯏꯗꯒꯤ ꯑꯩꯈꯣꯏ ꯑꯗꯨꯗꯥꯏꯗꯒꯤ ꯇꯣꯡꯕꯗꯨꯅ ꯃꯣꯏ ꯑꯥ ꯀꯩꯅꯣ ꯀꯔꯥꯡ ꯆꯠꯄꯩ ꯃꯄꯥ ꯐꯥꯎ ꯇꯣꯡꯉꯛꯄꯗꯨꯗꯗꯤ ꯀꯗꯥꯏꯗꯤꯏꯅꯣ ꯁꯥꯡꯉꯦꯕ
ꯁꯥꯡꯕ ꯐꯠꯇ꯭ꯔꯣ ꯃꯃꯥꯡꯒꯤ ꯑꯥ ꯃꯇꯦꯛꯇ ꯂꯨꯄꯥ ꯆꯥꯝꯃꯉꯥ ꯂꯧꯈꯤꯕꯗꫭ
ꯎꯝ ꯂꯨꯄꯥ ꯆꯥꯇ꯭ꯔꯨꯛ ꯂꯧꯋꯦ
ꯑꯗꯨꯝ ꯀꯩꯒꯤ ꯁꯥꯡꯕꯒꯤ
ꯃꯣꯏ ꯁꯥꯡꯕꯩ ꯂꯨꯄꯥ ꯆꯥꯝꯃ ꯍꯦꯟꯒꯠꯂꯦ
ꯎꯝ
ꯑꯗꯣ ꯃꯣꯏꯗꯣ ꯀꯩꯁꯨ ꯍꯦꯟꯒꯠꯅꯤ ꯑꯗꯣ ꯃꯣꯏꯗꯣ ꯂꯨꯄꯥ ꯊꯥꯎ ꯄꯦꯇ꯭ꯔꯣꯜ ꯂꯤꯇꯔ ꯑꯃꯅ ꯐꯅꯌꯥꯝ ꯊꯧ ꯌꯥꯏꯗ ꯃꯣꯏꯗꯣ
ꯌꯥꯏꯅꯤꯗ
ꯌꯥꯏꯕ
ꯃꯥ ꯍꯥꯏꯗꯣ ꯃꯤ ꯑꯃꯇꯪ ꯂꯥꯛꯄꯩꯁꯨ ꯂꯨꯄꯥ ꯆꯧꯉꯥ ꯂꯧꯗꯣꯏꯔꯕ ꯃꯣꯏꯗꫭ ꯑꯗꯨꯝ
ꯈꯪꯗꯦꯉꯣ
ꯎꯝ ꯐꯔꯛ ꯇꯥꯗ꯭ꯔꯣ ꯍꯥꯏꯗꯤ ꯄꯔꯦꯠꯇꯨ ꯑꯗꯨꯝ ꯆꯠꯄ ꯌꯥꯗꯕ꯭ꯔꯥ ꯍꯥꯏꯃꯤꯗꯥ ꯃꯣꯏ ꯃꯤ ꯑꯝꯗ ꯂꯨꯄꯥ ꯆꯥꯝ ꯆꯥꯝ ꯍꯥꯏꯌꯣꯕ
ꯎꯝ ꯆꯥꯝ ꯆꯥꯝꯃ ꯑꯗꯨꯝ ꯌꯥꯔꯝ
ꯍꯣꯏ ꯑꯗꯨꯝ ꯃꯤ ꯀꯨꯟ ꯂꯥꯛꯆꯔꯁꯨ ꯑꯗꯨꯝ ꯆꯥꯝ ꯆꯥꯝ ꯂꯧꯗꯨꯝ ꯌꯥꯝꯃꯦ ꯃꯣꯏ ꯆꯧꯉꯥ ꯑꯗꯨꯝ ꯂꯧꯗꯣꯏꯖꯥꯂꯣ ꯃꯤ ꯑꯃꯇꯪ ꯂꯥꯛꯄꯩꯁꯨ ꯆꯧꯉꯥ ꯂꯧꯔꯗꯤ ꯅꯍꯥꯟꯃꯨꯛꯀꯤꯗꯤ ꯀꯥꯏ ꯇꯟꯕꯨ ꯇꯜꯂꯤ ꯑꯥ ꯈꯤꯇꯪ ꯈꯛ ꯆꯠꯄꯩꯕꯨ ꯑꯗꯨꯝ ꯐꯨꯝꯗꯤ ꯑꯗꯨꯝ ꯆꯣꯡ ꯆꯣꯡ ꯆꯠꯈ꯭ꯔꯖꯨ ꯌꯥꯏ ꯄꯣꯅꯤ ꯑꯩꯈꯣꯏ
ꯎꯝ ꯌꯥꯝ ꯊꯤ ꯅꯛꯏ ꯀꯩꯅꯣ ꯑꯩꯈꯣꯏ ꯀꯥꯡꯒꯨ ꯆꯠꯄꯩꯗꯨꯗꯤ ꯑꯗꯨꯗ ꯕꯁ ꯑꯥ ꯑꯗꯨ ꯆꯧꯉꯥ ꯄꯤꯔꯝꯗꯧ ꯇꯧꯕꯅꯤꯅꯦ ꯑꯩꯅ ꯂꯨꯄꯥ ꯆꯥꯝꯔꯤꯔ ꯂꯨꯄꯥ ꯆꯝꯔꯤꯔ ꯀꯩꯅꯣ ꯄꯤꯔꯝꯕꯅꯦ ꯑ ꯀꯥꯏꯗꯒꯤ ꯂꯛ ꯑꯗꯨꯝ ꯌꯧꯔꯦ ꯍꯥꯏꯕ
ꯎꯔꯦ ꯀꯩꯅꯣ ꯑꯗꯨꯝ ꯑꯩꯈꯣꯏꯅ
ꯎꯝ
ꯑꯥ ꯀꯩꯁꯨꯥ ꯌꯥꯝ ꯊꯧꯖꯤꯟꯕ ꯅꯠꯇꯦꯕ ꯑꯗꯨꯝ ꯑꯗꯨꯅ ꯑꯗꯨꯝ ꯄꯩꯁꯥ ꯑꯗꯨꯝ ꯍꯥꯏꯗꯤ ꯃꯣꯏꯗ ꯄꯔꯦꯠꯇ ꯆꯠ ꯑꯗꯨ ꯍꯥꯏꯗꯤ ꯄꯩꯁꯥ ꯀꯩꯅꯣ ꯇꯧꯀꯥꯟꯗ ꯄꯩꯁꯥꯖꯦ ꯃꯣꯏ ꯑꯗꯨꯝ ꯀꯩꯅꯣ ꯇꯧꯅꯔꯤꯖꯦ ꯃꯣꯏꯅ ꯍꯥꯏꯗꯤ ꯂꯥꯏꯕ ꯀꯥꯡꯕꯨꯗꯖꯨ ꯌꯦꯠꯂꯤꯖꯦ ꯑꯇꯩꯗ ꯅꯠꯇꯦꯕ ꯄ ꯕꯣꯠꯀꯤ ꯄꯩꯁꯥꯗꯨ ꯐ꯭ꯔꯤ ꯑꯣꯏꯕ꯭ꯔꯥ ꯍꯥꯏꯔ ꯌꯦꯠꯄꯤꯅꯦꯕ ꯑꯗꯨꯝ ꯄꯥꯔꯠ ꯇꯣ ꯌꯥꯗꯝ ꯎ ꯃꯣꯏꯁꯦ ꯑꯗꯨꯝ ꯃꯣꯏ ꯂꯥꯛꯏ ꯃꯤꯅ ꯄꯤ ꯇꯥꯗꯕꯩ ꯂꯧꯅꯕꯩ ꯋꯥꯅꯤ ꯑꯗꯨꯏꯖꯨ ꯃꯥꯏꯅ ꯆꯥꯝ ꯆꯥꯝ ꯂꯧꯔꯗꯤ ꯉꯣ ꯃꯣꯏ ꯐꯥꯗꯣꯏꯅꯦ ꯃꯣꯏ ꯑꯗꯨꯃꯥꯏꯅ
ꯎꯝ
ꯑꯗꯒꯤ ꯃꯣꯏꯒꯤ ꯁꯪ ꯃꯣꯏ ꯁꯪꯗꯨ ꯍꯟꯗꯛ ꯀꯥ ꯅꯥꯀꯟ ꯑꯃ ꯔꯥꯏꯅꯣ ꯇꯧꯔꯒ ꯈꯔ ꯇꯞꯊꯣꯛꯄꯗꯣ ꯄꯨꯀꯥꯏ ꯀꯥꯏꯍꯧꯔꯦ
ꯑꯗꯨꯃꯥꯏꯅ ꯃꯈꯥꯒꯤ ꯃꯈꯥ ꯅꯦꯠꯄꯩꯗꯤ ꯔꯥꯏꯅꯣ ꯇꯧꯔꯣꯏꯗꯕꯅꯦ ꯐꯥꯏꯕꯔ ꯕꯣꯔꯗ ꯇꯣ
ꯎꯝ
ꯑꯗꯨꯅ ꯈꯔ ꯊꯥꯏꯅ ꯔꯥꯏꯅꯣ ꯗꯨꯗꯤ ꯀꯥꯏꯗꯒꯤ ꯃꯤꯅ ꯍꯥꯏꯐꯦꯠ ꯆꯣꯡꯕꯗ ꯑꯗꯨꯝ ꯀꯥꯏꯅꯦꯕ
ꯀꯥꯏꯍꯧꯔꯦ ꯑꯃ ꯑꯃꯗꯤ ꯗꯥꯏꯛ ꯀꯥꯏꯍꯧꯔꯦ ꯃꯣꯏ ꯀꯅꯥꯅꯣꯝꯅ ꯃꯣꯏ ꯆꯥꯛ ꯆꯥꯅꯔꯥꯛꯄ ꯀꯅꯥꯅꯣꯝꯅ ꯅꯦꯠꯂꯝ ꯀꯩꯅꯣ ꯊꯨꯒꯥꯏꯔꯝꯃꯦꯅ ꯄꯩꯁꯥꯕꯨꯗꯤ ꯄꯤꯔꯝꯃꯦꯌꯦ ꯑꯗꯩ ꯑꯃꯨꯛ ꯑꯥ ꯃꯇꯣꯟꯗ ꯑꯃꯨꯛ ꯁꯥꯃꯨꯅ ꯀꯩꯅꯣ ꯇꯧꯋꯦꯅ ꯑꯗꯨꯁꯨ ꯃꯔꯤ ꯆꯠꯂꯧꯔꯦ ꯌꯥꯔꯔꯣꯏ ꯗꯨꯝ ꯒꯤꯗꯣ
ꯔꯕꯔ ꯕꯣꯠ ꯅꯞꯀꯗꯕꯅꯦ ꯑꯗꯨꯗꯤ
ꯎꯝ
ꯑꯦ ꯄ꯭ꯔꯕꯤꯟ ꯀꯔꯝꯀꯥꯟ ꯂꯥꯛꯅꯤ ꯍꯥꯏꯅꯣ ꯄ꯭ꯔꯕꯤꯟꯗꯣ
ꯔꯕꯤꯟ ꯍꯪꯆꯤꯠ ꯂꯥꯛꯀꯅꯤ ꯃꯥ
ꯑꯗꯣ ꯀꯩꯅꯣꯗꯣ ꯉꯥꯄ꯭ꯔꯨꯝꯗꯨ ꯑꯝꯇ ꯍꯥꯏꯅꯁꯤꯗꯅ
ꯎꯝ ꯆꯨꯝ ꯃꯤꯅꯦ ꯉꯥꯄ꯭ꯔꯨꯝꯗꯣ ꯍꯌꯦꯡ ꯑꯝꯇ ꯐꯣꯟ ꯇꯧꯔꯒ ꯍꯥꯏꯒꯤꯗ꯭ꯔꯗꯤ ꯍꯌꯦꯡ ꯍꯪꯆꯤꯠ ꯑꯥ ꯍꯪꯆꯤꯠ ꯂꯥꯛꯇꯧꯕꯀꯣ
ꯎꯝ ꯃꯐꯝ ꯑꯝꯇ ꯍꯥꯏꯅꯁꯦ ꯑꯩꯈꯣꯏ ꯀꯅꯥ ꯀꯅꯥ ꯆꯥꯗꯣꯏꯅꯣꯗꯣ ꯍꯥꯏꯅꯔꯒ ꯄꯩꯁꯥ ꯈꯥꯏꯒꯠꯅꯔꯒ ꯃꯉꯣꯟꯗ ꯊꯥꯕ ꯅꯠꯇ꯭ꯔꯒ ꯃꯥ ꯑꯗꯨꯝ ꯃꯉꯣꯟꯗ ꯊꯥꯈꯤꯕꯅꯗꯤ ꯐꯅꯤ ꯍꯥꯏꯗꯤ ꯃꯥ ꯎꯝ ꯊ ꯄꯩꯁꯥ ꯆꯤꯜꯂꯤꯝꯅꯤꯅ ꯑꯃꯨꯛ ꯃꯉꯣꯟꯗꯩ ꯄꯣꯔꯣꯑꯣ ꯗꯨꯗꯤ ꯌꯥꯔꯣꯏ
ꯎꯝ ꯁꯦꯡꯕꯩꯗꯤ ꯉꯁꯤ ꯍꯥꯏꯌꯑꯣ ꯑꯁꯦꯡꯕꯩꯗꯤ ꯉꯁꯤ ꯍꯥꯏꯍꯧꯒꯗꯕꯅꯤꯅꯦ ꯉꯄꯨꯝꯗꯣ ꯀꯥꯎꯏꯅꯦ
ꯎꯝ ꯇꯨꯒꯤꯗꯖꯨ ꯍꯥꯏꯒꯤꯝꯅꯦꯕ
ꯕꯦꯀꯥꯗꯣ ꯄꯤꯛ ꯊꯥꯎꯔꯦ ꯆꯧꯉꯥ ꯆꯞꯄꯤ ꯉꯥꯛꯇ ꯄꯤꯛ ꯊꯥꯏꯌꯦ ꯃꯖꯅ ꯃꯥꯏ ꯕꯦꯛꯇꯣ ꯑꯩꯅ ꯈꯤꯇ ꯂꯧꯒꯦꯕꯨ ꯏꯁ ꯍꯣꯏ ꯁꯝ ꯊꯥꯕꯩꯅꯦ ꯊꯥꯍꯧꯔꯦ ꯐꯩꯅꯥꯝ ꯂꯨꯄꯥꯂꯤꯁꯤꯡ ꯌꯥꯡꯈꯩꯃꯨꯛ ꯍꯦꯟ ꯍꯦꯅꯤ ꯃꯥꯏꯗꯣ
ꯆꯠꯈꯔꯗꯧ ꯄꯩꯁꯥꯅꯤꯅꯦ
ꯎꯝ
ꯄꯨꯂꯞ ꯆꯠꯈꯤꯗꯣꯏꯅꯦꯕ ꯗꯦꯠ ꯏꯂꯚꯦꯟꯗ ꯑꯣꯏꯔꯝꯅꯤ ꯃꯥꯏꯗꯣ ꯄꯨꯂꯞ ꯆꯠꯇꯣꯏꯅꯦ ꯑꯗꯨꯝ ꯑꯗꯨꯝ ꯁꯥꯗ꯭ꯔꯁꯨ ꯌꯥꯕꯗꯣꯃꯥ
ꯃꯥꯥꯏ ꯁꯝ ꯊꯥꯕꯗꯣ ꯑꯩꯈꯣꯏꯅꯤ ꯆꯠꯇꯧ ꯃꯥꯜꯂꯤ ꯁꯪꯕ
ꯆꯠꯇꯣꯏꯅꯦ ꯑꯁ ꯀꯨꯏꯕꯅꯦꯃꯦ ꯅꯍꯥꯟꯃꯨꯛꯁꯨ ꯈꯣꯏꯅ ꯆꯠꯂꯨꯀꯥꯟ ꯃꯤ ꯌꯥꯝ ꯀꯨꯏꯕꯅꯦ ꯑꯩꯗꯤ ꯃꯥꯗꯣ ꯊꯝꯃꯒ ꯏꯕꯥꯅꯤ ꯁꯤꯗ ꯑꯃꯨꯛ ꯍꯜꯂꯛꯑꯒ ꯂꯩ ꯌꯥꯅꯦꯕ ꯀꯥꯏꯗꯅꯣꯝ ꯏꯕꯥꯅꯤ ꯀꯣꯏ ꯆꯠꯂꯨꯕꯨ ꯌꯥꯅꯤꯕ
ꯄꯨꯡ ꯅꯤꯄꯥꯟ ꯃꯥꯄꯜꯃꯨꯛ ꯆꯪꯉꯦ ꯍꯥꯏꯌꯦ
ꯆꯪꯉꯦ ꯃꯤ ꯃꯔꯛꯇ ꯆꯥꯛ ꯆꯥꯕꯅꯦ
ꯎꯝ ꯀꯥꯏ ꯄꯨꯡ ꯅꯤꯄꯥꯥꯟ ꯃꯥꯄꯟꯗꯣ ꯑꯩꯈꯣꯏꯕꯨ ꯑꯥ ꯉꯥꯏ ꯂꯩꯔꯗꯤ ꯑꯗꯨꯅꯤ ꯊꯥꯔ ꯃꯇꯨꯡ ꯊꯝꯃꯝꯃꯁꯦ ꯑꯗꯨꯝ ꯑꯗꯨꯒ ꯑꯩꯈꯣꯏꯅꯤꯃꯨꯛ ꯒꯥꯔꯤꯗ ꯑꯃꯨꯛ ꯂꯥꯛꯑꯁꯦ ꯃꯥꯏ ꯒꯥꯔꯤꯗꯨ ꯄꯨꯔꯦꯗꯅ ꯑꯗꯨꯒ ꯂꯣꯏꯔꯦ ꯍꯥꯏ ꯀꯥꯟꯗꯨꯗꯃꯨꯛ ꯒꯥꯔꯤ ꯑꯃꯨꯛ ꯊꯧꯔ ꯂꯥꯛꯄ
ꯑꯦ ꯑꯃꯔꯛꯇ ꯆꯠꯄꯤꯔ ꯂꯣꯏ ꯑꯩ ꯀ ꯑꯗꯨꯏꯗꯤ ꯃꯥ ꯀꯩꯅꯣ ꯇ ꯃꯥ ꯁꯝ ꯊꯥꯏꯀꯥꯟꯗ ꯑꯩ